ꯎ
ꯏ
ꯎ
ꯊꯥꯕ
ꯑꯣ
ꯇꯌꯥ
ꯀꯔꯤꯦ
ꯄꯤ ꯄꯤꯌꯥ
ꯎꯝꯝꯝ
ꯍꯪ
ꯎꯝ ꯖꯥꯕꯣ
ꯆꯥꯛ ꯁꯦ ꯀꯩꯅꯣ ꯇꯧꯔꯦ ꯆꯥꯗ꯭ꯔꯦ ꯉꯁꯥꯏ ꯅꯨꯡꯊꯤꯟꯗ ꯉꯁꯥꯏ ꯑꯌꯨꯛꯇ ꯊꯣꯡ ꯑꯣꯛꯁꯥꯗꯣ ꯑꯌꯨꯛꯇ ꯃꯩ ꯃꯨꯠꯈ꯭ꯔꯤꯅꯦꯃꯤ ꯅꯪꯕꯣ
ꯀꯣꯝꯗꯧꯈ꯭ꯔꯦ ꯑꯗꯨꯗꯤ ꯂꯥꯛꯄ꯭ꯔꯝꯃꯣ
ꯂꯥꯛꯑꯦ ꯀꯣꯅ ꯊꯦꯡꯉꯀꯥꯟꯗ ꯅꯨꯡꯊꯤꯟ ꯋꯥꯏꯔꯝꯗ
ꯑꯦ ꯑꯗꯨꯗꯤ ꯀꯃꯥꯏꯅ ꯇꯧꯕ
ꯅꯨꯡꯊꯤꯟꯗ ꯊꯣꯡꯉ ꯆꯥꯏꯅꯤ ꯀꯩꯅꯣ ꯏꯃꯥꯟꯅꯕꯤ ꯑꯣꯏꯅ ꯊꯣꯡꯍꯧꯔꯕꯅꯦ ꯑꯩꯅ ꯀ꯭ꯂꯥꯁ ꯆꯠꯂꯒ
ꯎꯝ ꯗꯥꯎꯗꯤ ꯈꯔ ꯀꯣ
ꯎꯝ ꯑꯗꯨ ꯏꯃꯥꯟꯅꯕꯤ ꯃꯃꯥꯟꯅꯕꯤ ꯑꯃ ꯌꯥꯎꯋꯦꯕ ꯏꯃꯥꯟꯅꯕꯤꯗꯨꯒꯤ ꯈꯪꯕ꯭ꯔꯥ
ꯎꯝ
ꯑꯗꯨꯗꯨꯒ ꯀꯩꯗꯧꯒꯦ ꯍꯥꯏ ꯀꯥꯟꯗ ꯃꯥꯁꯦ ꯍꯦꯛ ꯆꯥꯛ ꯆꯥꯅꯤ ꯍꯥꯏꯔꯕ ꯃꯩ ꯃꯨꯠꯂꯦ ꯉꯥꯃꯨꯛꯁꯦ ꯌꯦꯟꯁꯦ ꯃꯥꯏ ꯃꯃꯥꯟꯅꯕꯅ ꯄꯩꯁꯥ ꯄꯤꯔꯛꯄ ꯌꯦꯟ ꯊꯣꯡꯕ ꯆꯥꯎꯋ ꯍꯥꯏꯅ
ꯎꯝ
ꯑꯗꯨꯗꯨꯒꯅꯦ ꯃꯥ ꯀꯩꯅꯣ ꯇꯧꯅꯤ ꯍꯥꯏꯕꯒꯅꯦ ꯎꯝ ꯀꯃ ꯍꯥꯏꯅꯤ ꯌꯦꯟꯗꯣ ꯂꯩꯔꯨꯔꯒ ꯊꯣꯡꯕ ꯍꯧꯔꯒ ꯁꯧꯕ ꯍꯧꯒꯠꯂꯛꯄꯗꯣ
ꯎꯝ
ꯑꯗꯨꯗꯅꯦ ꯃꯩꯗꯨ ꯃꯨꯠꯈ꯭ꯔꯕ ꯈꯪꯕ꯭ꯔꯥ ꯑꯗꯨꯒ ꯆꯨꯝꯂꯥꯛ ꯂꯥꯛꯇ꯭ꯔꯕ ꯅꯨꯡꯗꯥꯡꯕꯨ ꯇ꯭ꯔꯥꯟꯁꯐꯣꯔꯃꯔ ꯄꯣꯛꯈꯥꯏꯌꯦꯦ ꯈꯣꯠꯂꯦ ꯇꯧꯔꯒ ꯂꯥꯛꯇ꯭ꯔꯦꯕꯀꯣ ꯑꯗꯨꯒ ꯑꯩꯒꯤ ꯏꯃꯥꯟꯅꯕꯤ ꯔꯦꯟꯇ ꯆꯠꯂꯦ
ꯎꯝ ꯎꯝ
ꯑꯗꯨꯗꯨꯒ ꯊꯣꯡꯉ ꯄꯨꯔꯛꯏꯅꯦ ꯃꯤ ꯑꯦ ꯑꯗꯨꯏ ꯏꯕꯥꯅꯤ ꯈꯛꯇꯪ ꯆꯥꯔꯦ ꯃꯃꯥꯅ ꯃꯤꯗꯨ ꯆꯠꯈ꯭ꯔꯕ ꯌꯨꯝꯗ ꯅꯨꯃꯤꯠ ꯑꯃꯗꯣ ꯂꯦꯛꯈ꯭ꯔꯕ ꯑꯗꯨꯒ ꯃꯊꯪꯒꯤ ꯅꯨꯃꯤꯠꯇꯨꯗ ꯂꯦꯛꯄꯩꯗꯣ
ꯎꯝ
ꯌꯥꯗ꯭ꯔꯕ ꯍꯥꯏꯗꯤ ꯃꯣꯏ ꯃꯌꯨꯝꯒꯤ ꯃꯤꯗꯨꯅ ꯃꯥꯗꯣ ꯑꯉꯥꯡꯁꯨ ꯂꯩꯔꯦꯕꯀꯣ
ꯎꯝ ꯃꯊꯪꯗꯩꯗꯤ ꯃꯥ ꯌꯥꯎꯔꯔꯣꯏꯅ ꯍꯥꯏꯖꯤꯟꯅꯔꯒ ꯑꯣꯏꯅ ꯆꯥꯔꯣ ꯀꯣꯟꯅ ꯀꯧꯔ ꯊꯣꯡꯕ ꯂꯣꯏꯔꯒ ꯃꯥ ꯌꯥꯎꯕꯒ ꯃꯩ ꯃꯨꯠꯂꯤꯗꯣ
ꯑꯧ ꯑꯩꯅ ꯍꯥꯏꯕꯦ ꯃꯊꯛꯇꯗꯤ ꯅꯪ ꯑꯩꯈꯣꯏꯗ ꯆꯥꯛ ꯆꯥꯗꯣꯏꯔꯗꯤ ꯁꯔꯄ꯭ꯔꯥꯏꯖ ꯍꯥꯏꯗꯤ ꯀꯩꯝꯇ ꯍꯥꯏꯗꯕꯤꯗ ꯂꯥꯛꯑꯣ ꯅꯍ ꯆꯥꯏ
ꯎꯝ
ꯇꯨꯝ ꯏꯔꯣꯝꯕ ꯑꯗꯨ ꯅꯨꯃꯤꯠꯇꯗꯤ ꯃꯥꯏ ꯍꯥꯛꯅꯤ ꯈꯣꯠꯅꯤ ꯀꯩꯝ ꯍꯥꯏꯔꯛꯇꯦ ꯑꯗꯨꯝ ꯆꯥꯛ ꯌꯦꯟꯖꯥꯡꯗꯣ ꯈꯥꯛꯑꯝꯃꯒ ꯃꯣꯏꯅ ꯆꯥꯔ ꯍꯟꯖꯈꯤꯕꯅꯦꯕ
ꯎꯝ
ꯏ ꯆꯥꯡ ꯍꯟꯖꯥꯡꯗ ꯂꯣꯏꯕꯅ ꯑꯗꯨꯝ ꯍꯥꯜꯂꯤꯗꯅ
ꯎꯝ
ꯑꯗꯨꯗꯨꯗꯤ ꯑꯩꯅ ꯍꯥꯏꯔꯛꯎ ꯍꯥꯏꯔꯛꯑꯅꯨ ꯃꯥ ꯂꯥꯛꯅꯤ ꯍꯥꯏꯕꯗꯣꯅ ꯍꯥꯏꯕ ꯑꯃ ꯆꯥꯟꯅꯗꯕꯩ ꯇꯥꯏꯞꯇꯣ ꯇꯧꯈꯠꯂꯛꯄꯗꯣ ꯈꯪꯕ꯭ꯔꯥ
ꯎꯝ ꯑꯃꯨꯔꯛ ꯑꯣꯏꯔꯗꯤ ꯐꯕ
ꯈꯛꯇ ꯅꯠꯇꯦ ꯍꯥꯏꯕ ꯑꯌꯨꯛꯇ ꯒ꯭ꯌꯥꯟ ꯇꯥꯕ꯭ꯔꯥ ꯑꯩꯅ ꯍꯥꯏꯔꯤꯁꯦ
ꯇꯌꯦ
ꯅꯪ ꯑꯩꯅ ꯈꯤꯇꯪ ꯍꯥꯏꯕꯗ ꯅꯪꯅ ꯒ꯭ꯌꯥꯟ ꯇꯥꯕꯅ ꯍꯦꯟꯕꯅꯦ
ꯎꯝ ꯑꯁ ꯋꯥꯕꯅ ꯂꯣꯏꯔꯕꯅꯦꯍ ꯑꯩꯁꯨ ꯉꯁꯤ ꯎꯝ ꯍꯧꯖꯤꯛ ꯃꯇꯝ ꯌꯥꯝ ꯂꯨꯔꯦꯀꯣ ꯆꯦꯛꯁꯤꯟ ꯆꯦꯛꯁꯤꯟ ꯂꯩꯌꯍꯦ
ꯍ ꯍ ꯈꯪꯗꯦꯗ ꯑꯗꯨꯅꯕꯨ ꯑꯩꯈꯣꯏꯗꯤ ꯃꯤꯄꯥꯜ ꯇꯥꯡꯗꯅ ꯍꯤꯡꯅꯕ ꯍꯣꯠꯅꯦ ꯃꯤꯉꯣꯟꯗ ꯊꯥꯖꯕ ꯊꯝꯕ ꯌꯥꯕ ꯅꯠꯇꯦ ꯍꯧꯖꯤꯛ ꯃꯇꯝꯗ
ꯌꯥꯕꯅꯗꯤ ꯌꯥꯕ ꯅꯠꯇꯦ ꯃꯥꯜꯍꯟꯕꯁꯤꯅ ꯍꯦꯜꯂꯤꯀꯣ
ꯊꯝꯃꯣꯏꯁꯦ ꯑꯩꯅ ꯍꯥꯏꯔꯤꯅꯦꯀꯣ
ꯎꯝ
ꯑꯁꯥꯝꯅ ꯃꯔꯥꯎ ꯆꯥꯎꯕ ꯂꯥꯏꯕꯁꯤꯗ ꯑꯁ ꯀꯜꯂꯕ ꯊꯝꯃꯣꯏ ꯑꯃꯒ ꯂꯣꯏꯅꯅ ꯄꯣꯛꯄꯤꯔꯝꯃꯤꯁꯦ ꯏꯃꯥ ꯏꯄꯥꯗꯤ
ꯎꯝ
ꯁꯦꯜꯐ ꯔꯦꯁꯄꯦꯛꯀꯤ ꯊꯃꯣꯏ ꯑꯃ ꯄꯥꯜꯂꯝꯃꯤꯁꯦ
ꯎꯝ
ꯎ
ꯐꯔꯕꯅꯦ ꯁꯤꯝꯗꯤ ꯎꯝ ꯃꯤꯅ ꯍꯦꯟꯖꯔꯒꯦꯗꯕꯤꯗꯣ
ꯃꯤꯅ ꯈꯤꯇꯪ ꯍꯔꯛꯄꯗ ꯈꯨꯝꯅꯤꯡꯗꯕꯤꯅ ꯍꯥꯟꯕꯗꯣ
ꯎꯝ
ꯑꯗꯨꯗꯦ ꯑꯗꯨꯦ
ꯃꯣꯏꯅ ꯀꯩꯅꯣ ꯇꯧꯔꯒ ꯑꯩꯈꯣꯏ ꯀꯩꯗꯧꯋꯦꯕ
ꯑꯩꯒꯤ ꯏꯃꯥꯟꯅꯕꯤ ꯃꯌꯨꯝ ꯆꯠꯈꯤꯕ
ꯉ ꯁꯤ
ꯎ
ꯀꯩꯅꯣ ꯃꯟꯗꯦꯁꯤꯗ ꯐꯔꯛ ꯇꯥꯅ
ꯃꯥ ꯀꯩꯅꯣ ꯂꯩ ꯊꯕꯛ ꯃꯌꯨꯝ ꯃꯌꯨꯝꯒꯤ ꯍꯥꯏꯗꯤ ꯃꯧꯄꯥꯟꯄꯥ ꯀꯩꯀꯥ ꯊꯥꯒꯗꯕ ꯂꯩꯌꯦꯕꯀꯣ
ꯑꯩ ꯂꯩꯇꯕꯗꯩ ꯃꯥꯅ ꯃꯍꯨꯠ ꯁꯤꯜꯍꯧꯔꯕ꯭ꯔꯥ ꯌꯨꯝ ꯆꯠꯀꯟꯕꯒꯤ ꯄ꯭ꯔꯣꯒꯥꯝꯁꯦ
ꯎꯝ
ꯑꯩ ꯆꯦꯛ ꯍꯜꯂꯛꯄ ꯀꯨꯏꯗ꯭ꯔꯤꯌꯦ
ꯁꯤꯟꯈ꯭ꯔꯁꯦ ꯁꯤꯟꯈ꯭ꯔꯁꯦ ꯎꯝ
ꯅꯪ ꯅꯥꯇꯣꯝ ꯆꯥꯔꯕꯗꯨꯗꯤ ꯆꯥ ꯅꯨꯡꯗꯥꯡꯒꯤ ꯅꯨꯡꯊꯤꯟꯜꯒꯤ ꯅꯨꯡꯉꯜꯂꯦ ꯎꯝ
ꯑꯗꯨꯒ ꯑꯩꯁꯦ ꯑꯩ ꯏꯄꯥ ꯅꯨꯄꯥ ꯃꯅꯥꯛꯇ ꯑꯃꯨꯛ ꯆꯠꯂꯨꯔꯦ ꯋꯥꯡꯈꯩꯗ
ꯎꯝ
ꯃꯥꯒꯤ ꯀꯥꯗꯣ ꯍꯦꯛꯇ ꯃꯣꯏ ꯍꯧꯅꯕꯤ ꯃꯥꯗꯤ ꯇꯨꯏꯁꯟ ꯆꯠꯈꯤ ꯂꯩꯔꯝꯃꯦ ꯑꯩꯁꯨ ꯁꯔꯄ꯭ꯔꯥꯏꯖꯇ ꯍꯥꯏꯗꯤ ꯀꯩꯝ ꯈꯥꯏꯗꯕꯤꯗ ꯆꯠꯄꯅꯤꯅ ꯃꯥꯗꯣ ꯀꯩ ꯀꯩ ꯆꯥꯔ ꯊꯛꯏꯅꯣ ꯃꯑꯣꯡ ꯃꯇ ꯇꯧꯗꯣ ꯌꯦꯡꯕ
ꯎꯝ
ꯑꯗꯣ ꯀꯥꯗꯣ ꯋꯥꯏ ꯁꯤꯠꯂꯦ ꯒ꯭ꯌꯥꯁ ꯅꯨꯡ ꯂꯣꯏ ꯇꯩꯊꯣꯛꯑꯦ ꯅꯥꯟꯅꯕꯨꯗꯤ ꯂꯩꯔꯝꯃꯦ ꯑꯗꯩ ꯕꯦꯠꯁꯤꯠ ꯅꯨꯡ ꯁꯤꯟꯗꯣꯛꯄꯤꯔꯦ
ꯎꯝ
ꯋꯥꯏ ꯇꯩꯊꯣꯛꯑꯦ ꯀꯣꯜ ꯂꯤꯛ ꯐꯦꯡꯗꯣꯛꯑꯦ ꯑꯗꯨꯗꯒꯤ ꯐꯤꯔꯣꯜ ꯁꯨꯗꯣꯛꯄꯤꯔꯦ ꯑꯗꯨꯒ ꯊꯝꯃꯝꯃꯕꯅꯦ
ꯃꯆꯦ ꯑꯃ ꯑꯣꯏꯅ
ꯃꯆꯦ ꯁꯥꯕꯤꯗꯗꯤ ꯑꯩꯈꯣꯏ ꯂꯩꯔꯗꯅ ꯑꯩꯈꯣꯏ ꯍꯥꯏꯅꯔꯦ ꯃꯆꯦꯠ ꯁꯥꯕꯤꯗ ꯏꯃꯨꯡ ꯃꯅꯨꯡ ꯄꯨꯕꯤꯗ
ꯍꯩꯁꯨ ꯍꯩꯗꯅꯀꯣ
ꯍꯥꯏꯩꯕꯤꯗ ꯍꯩꯕꯤꯗ ꯑꯩꯈꯣꯏ ꯍꯥꯏꯅꯔꯦ ꯀꯩꯅꯣ ꯏꯃꯨꯡ ꯏꯁ ꯏꯃꯥꯟꯅꯕꯅ ꯁꯨꯃꯥꯏꯒ ꯍꯥꯏꯔꯛꯑꯦ ꯈꯪꯕ꯭ꯔꯥ ꯏꯁ ꯌꯨꯝꯒꯗꯤ ꯅꯣꯏꯁꯦ ꯐꯖꯅꯗꯤ ꯄꯥꯟꯈꯤꯅꯤ ꯑꯗꯣ ꯅꯨꯄꯥꯗꯩꯗꯤ ꯅꯣꯏꯅ ꯈꯤꯇꯪ ꯇꯛ ꯂꯩꯅꯤꯡꯕꯤꯗꯒ ꯍꯥꯏꯔꯦ ꯑꯩꯅ ꯏꯁ ꯌꯥꯔꯦ ꯌꯥꯔꯦ ꯑꯗꯨꯒꯤ ꯋꯥꯗꯨꯣ ꯅꯠꯇꯦ ꯑꯩꯈꯣꯏꯒꯤꯗꯤ ꯑꯟꯗꯔꯁꯇꯦꯟꯗꯤꯡꯗꯨꯅꯦ ꯍꯥꯏꯈꯤꯕꯅꯦ ꯅꯨꯄꯤꯅ ꯉꯝꯕ ꯍꯥꯏꯕꯁꯤꯗꯤ ꯂꯣꯏꯅ ꯉꯝꯅꯗꯧ ꯂꯩꯔꯕ ꯉꯥꯛꯇꯅꯦꯅ
ꯎꯝ ꯉꯝꯕ ꯉꯝꯗꯕ ꯉꯝꯅꯕ ꯍꯤꯡꯉꯨꯗꯣꯔꯤꯕ ꯑꯗꯨꯅꯤ ꯂꯣꯔꯤꯁꯦ ꯃꯤ ꯃꯌꯨꯝꯗꯨꯗ ꯑꯩ ꯋꯦꯠ ꯍꯦꯟꯒꯠꯂꯝꯃꯤꯉꯣ
ꯐꯔꯦ ꯀꯩꯗꯧꯔꯒꯦ
ꯁꯨꯝ ꯅꯣꯏꯕꯅ ꯐꯩ ꯅꯣꯏꯕꯅ ꯐꯩ ꯍꯥꯏꯕꯗꯒꯤ ꯑꯩ ꯁꯤ ꯃꯔꯤ ꯃꯉꯥ ꯁꯨꯁꯤꯜꯂꯦ ꯍꯦꯟꯒꯠꯂꯛꯏ
ꯑ ꯕꯗ ꯆꯨ
ꯅꯪ ꯉꯁꯤꯗꯤ ꯒ꯭ꯌꯥꯟ ꯆꯥꯅ ꯂꯩꯕ ꯆꯥꯔꯦ
ꯂꯩꯗꯣꯕꯅꯦꯅꯦ ꯑꯗꯣ ꯑꯩꯒꯤ ꯊꯕꯛ ꯃꯌꯥꯝꯁꯦ ꯃꯔꯨꯞꯀꯤ ꯀꯣꯜ ꯇꯧꯅꯤꯡꯉꯥꯏ ꯃꯌꯥꯝ ꯂꯩꯔꯤꯕ ꯈꯪꯕ꯭ꯔꯥ ꯃꯔꯨꯞ ꯇꯧꯕꯤꯗ ꯑꯩꯈꯣꯏ ꯍꯥꯏꯇꯥꯔꯦꯗꯅ
ꯑꯩꯍꯥ ꯈꯪꯗꯦꯗ
ꯈꯔ ꯋꯥꯕ ꯇꯥꯔꯦꯀꯣ ꯑꯩ ꯑꯩ ꯑꯩ ꯑꯦꯔꯄꯤꯁ ꯌꯥꯈꯤꯗ꯭ꯔꯦ
ꯎꯝ
ꯁꯤꯒꯤ ꯀꯩꯅꯣꯁꯤꯅ ꯃꯕ ꯈꯪꯉꯦꯍꯦ
ꯎꯝ ꯎꯝ ꯀꯔꯤꯅꯣ ꯏꯌꯔꯄꯤꯁ ꯑꯩꯒꯤ ꯏꯃꯥꯟꯅꯕꯤ ꯉꯥꯟꯊꯣꯏꯒꯤ ꯏꯌꯔꯄꯤꯁꯁꯦ ꯈꯪꯕ꯭ꯔꯥ
ꯎꯝ
ꯑꯩꯅ ꯃꯥꯁꯦ ꯑꯗꯨꯇꯝ ꯋꯥꯋꯥꯛꯀꯤꯡ ꯆꯠꯂꯁꯨ ꯃꯅꯥꯁꯦ ꯑꯗꯨꯝ ꯊꯦꯠꯂ ꯂꯩꯕ ꯑꯩꯅ ꯅꯪꯒꯤ ꯏꯌꯥꯔꯕꯤꯁ ꯏꯦ ꯃꯥꯡꯕꯅꯦ ꯑꯩꯅ ꯉꯥꯏꯔꯤꯦꯁꯦ ꯍꯥꯏꯕꯗꯨꯒ ꯃꯥꯡꯈ꯭ꯔꯕ
ꯅꯣꯛꯅꯤꯡ ꯆꯥꯅꯤ
ꯑꯩꯒꯤꯗꯤ ꯑꯩꯈꯣꯏꯗꯥꯒꯤꯅꯦꯕ ꯑꯗꯨꯅ ꯑꯩꯅ ꯁꯤꯖꯤꯟꯅꯕꯅꯦꯅ ꯌꯥꯒꯤꯗ꯭ꯔꯦꯕ꯫ ꯄꯣꯠ ꯆꯩꯩꯅ ꯃꯔꯣꯝ ꯂꯩ ꯉꯝꯖꯗ꯭ꯔꯤꯉꯩꯁꯤꯗ
ꯑꯩ ꯋꯥꯔꯦꯗꯀꯣ ꯈꯥꯕ ꯄꯨꯟꯁꯤꯁꯦ
ꯎꯝ ꯎꯝ ꯅꯪ ꯑꯉꯥꯡ ꯇꯨꯏꯁꯟ ꯑꯌꯛ ꯑꯌꯨꯛ ꯆꯠꯄ꯭ꯔꯥ
ꯑꯌꯨꯛꯇ ꯇꯧꯊꯣꯛꯑꯦ ꯋꯥꯏ ꯁꯪꯉ
ꯐꯔꯦ ꯐꯔꯦ ꯑꯗꯨꯅꯗꯤ ꯊꯕꯛꯇꯤ ꯅꯪꯉꯤꯗꯀꯣ
ꯑꯩꯈꯣꯏꯗꯤ ꯑꯣꯖꯥꯅ ꯀꯧꯔꯛꯄ ꯈꯣꯠꯂꯛꯄ ꯇꯧꯕꯗꯣ ꯍꯦꯛ ꯀꯧꯁꯤꯜꯂꯛꯑꯁꯨ ꯑꯩ ꯇꯨꯏꯁꯟ ꯇꯧꯔꯛꯏ ꯍꯥꯏꯗꯤ ꯀꯃꯥꯏꯅ ꯍꯥꯏꯔꯨꯅꯤ ꯅꯠꯇ꯭ꯔꯥ ꯑꯗꯣ ꯄꯦꯔꯦꯟꯁꯇꯁꯨꯃꯥꯏꯁ ꯇꯧꯕ ꯑꯃ ꯆꯪꯗ꯭ꯔꯥ
ꯎꯝ
ꯁꯤꯁꯦ ꯌꯥꯔꯤꯈꯩ ꯀꯝꯄ꯭ꯔꯣꯃꯥꯏꯁ ꯇꯧꯔꯔꯒꯦꯅ ꯍꯤꯡꯉꯅꯕ ꯅꯠꯇ꯭ꯔꯥ
ꯎꯝ
ꯑꯗꯨꯗꯨꯅ ꯀꯩꯅꯣ ꯇꯧꯔꯦꯕ ꯑꯩꯅ ꯌꯥꯅꯕ ꯑꯉꯥꯡ ꯃꯃꯥꯅꯁꯨ ꯑꯌꯨꯛꯇ ꯇꯧꯅꯤꯡꯉꯦꯕ ꯑꯩꯒꯤꯗꯤ ꯑꯉꯥꯡꯁꯤ ꯌꯥꯥꯍꯧ ꯉꯟꯕ ꯑꯗꯒꯤ ꯑꯌꯨꯛ ꯍꯥꯏꯗꯤ ꯃꯥꯅ ꯀꯩꯝꯇ ꯇꯧꯗ꯭ꯔꯤꯕꯅꯤꯅ ꯈꯔ ꯕꯤꯠ ꯂꯩꯗꯅꯀꯣ ꯋꯥꯔꯁꯨ
ꯍꯣꯏ
ꯑꯗꯨꯃꯥꯏ ꯑꯗꯨꯝ ꯀꯦꯠꯁꯟꯅꯔ ꯂꯩꯗꯣꯏꯅꯦ ꯑꯉꯥꯡꯗꯣ ꯂꯩ ꯀꯣꯟꯕꯗ ꯀꯣꯟꯕꯗ ꯀꯣꯟꯕꯗ ꯅꯨꯡꯉꯥꯏꯔꯦ ꯃꯥ ꯑꯩꯉꯣꯟꯗ
ꯃꯃꯥ ꯁꯥꯕꯤꯃꯨꯛ ꯑꯣꯏꯔꯣ ꯀꯩꯗꯧꯔꯒꯦ
ꯑꯁ ꯄꯨꯝꯅꯃꯛꯅꯦ ꯑꯩꯅ ꯑꯣꯏꯔꯤꯕꯁꯦ ꯍꯧꯖꯤꯛ
ꯎꯝ
ꯅꯪ ꯁꯦ ꯀꯞꯅꯣ
ꯑꯩ ꯉꯁꯤ ꯏꯔꯣꯟꯕ ꯆꯥꯏꯌꯦ
ꯎꯝ
ꯋꯥꯅ ꯍꯜꯂꯛꯑꯒ ꯕꯣꯔꯥ ꯆꯥꯅꯤꯡꯉꯦꯅ ꯕꯣꯔꯥ ꯑꯃꯨꯛ ꯍꯧꯔꯤ ꯄꯨꯟꯁꯤꯁꯦ ꯌꯥꯝ ꯋꯥꯏ
ꯏꯁ ꯅꯪ ꯀꯗꯥꯏ ꯆꯠꯂꯨꯕ
ꯑꯩꯒꯤ ꯌꯥꯒꯤ ꯆꯦꯛꯅꯦꯕ ꯉꯁꯤ
ꯑꯣ ꯑꯣ ꯑꯣ ꯑꯣ ꯑꯣ
ꯑꯗꯨꯒ ꯌꯥꯔꯤ ꯆꯦꯛꯇꯦ ꯑꯩꯈꯣꯏ ꯆꯦꯟꯊꯣꯏꯕꯤꯗꯣ ꯃꯥꯅ ꯕꯦꯡ ꯆꯂꯨꯁꯦꯅ ꯊꯧꯕꯥꯜꯗ ꯕꯁꯇ ꯍꯟꯒꯠ ꯍꯟꯗꯥ ꯆꯠꯂꯦ ꯑꯗꯨꯗꯨꯒ ꯍꯜꯂꯛꯑꯥꯒ ꯑꯃꯨꯛ ꯃꯣꯏ ꯄꯦꯁꯦꯟ ꯂꯩꯕꯩ ꯑꯃꯨꯛ ꯉꯥꯏꯔꯦ ꯑꯗꯨꯗꯨꯒ ꯌꯨꯝ ꯍꯜꯂꯛꯄꯗꯗꯤ ꯄꯨꯡ ꯇꯔꯦꯠ ꯃꯈꯥꯏ ꯇꯥꯔꯦ
ꯎꯝ
ꯑꯗꯨꯅ ꯑꯩ ꯈꯔ ꯋꯥꯈ꯭ꯔꯦ ꯉꯁꯤꯗꯤ
ꯑꯣ ꯅꯪꯒꯤ ꯍꯧꯅꯕꯤꯗꯣ ꯈꯤꯇꯪ ꯆꯠꯄꯒ ꯋꯥꯕꯤꯗꯣ
ꯑ ꯑꯗꯣ ꯉꯁꯤꯗꯤ ꯎ ꯀꯩꯅꯣ ꯃꯔꯝꯕꯨꯗꯤ ꯆꯥꯖꯕꯅꯦ ꯑꯩꯅ ꯋꯥꯕꯗꯣ ꯍꯦ ꯍꯥ
ꯕꯦꯕꯔꯥꯅꯦ ꯁꯤꯁꯇꯔꯅ
ꯑ ꯎꯔꯨꯝ ꯍꯡꯒꯥꯝ
ꯎꯝ
ꯃꯥꯅꯦ ꯑꯩ ꯎꯔꯨꯝ ꯍꯪꯒꯥꯝꯅꯦ ꯃꯇꯤꯛ ꯆꯥꯕꯅꯦ ꯑꯗꯨꯅ ꯕꯦꯟꯀ ꯅꯦꯅꯥ ꯀꯔꯤ ꯅꯣ ꯅꯥ ꯍꯦ ꯃꯤꯁꯦ ꯆꯤꯟꯕꯗ ꯄꯟꯖꯥꯕ ꯕꯦꯡꯛꯇꯣ ꯊꯧꯕꯥꯜꯒꯤ
ꯎꯝ
ꯃꯟꯗꯦ ꯑꯣꯏꯕꯩꯅꯦꯌꯦ ꯌꯥꯝ ꯆꯤꯜꯂꯤꯁꯦ
ꯂꯥꯏꯔꯤꯛ ꯆꯤꯛꯈꯥꯏꯔꯝꯃꯦ ꯑꯁ ꯀꯩꯅꯣ ꯂꯩꯔ ꯀꯦ ꯇꯧꯔ ꯀꯥꯎꯔꯦ
ꯀꯔꯤꯅꯣ ꯍꯥꯏꯁꯦ ꯎꯆꯤꯗꯣ